ꯍꯜꯂꯣ
ꯍꯜꯂꯣ ꯎꯝ
ꯇꯥꯏꯌꯦ
ꯇꯥꯔꯔꯕꯣ ꯇꯥꯔꯔꯕꯣ
ꯇꯔꯦ ꯇꯥꯏꯌꯦ
ꯀꯩ ꯂꯝꯃꯤ ꯈꯔ ꯀꯩ ꯊꯕꯛ ꯆꯠꯊꯣꯛꯏꯒꯦ꯫
ꯑ ꯊꯕꯛꯇꯤ ꯆꯠꯊꯣꯛꯇꯤꯌꯦ ꯁꯨꯝ ꯀꯨꯞꯁꯨ ꯆꯥꯕ ꯂꯥꯛꯑꯝꯕꯅꯦ꯫
ꯎꯝ ꯀꯅꯥ ꯀꯅꯥ ꯅꯃꯥꯟꯅꯕꯤꯒꯩꯒ ꯆꯥꯔꯤꯔꯣ
ꯑꯩꯈꯣꯏꯒꯤ ꯂꯩꯀꯥꯏ ꯏꯃꯥꯟꯅꯕꯤꯗꯩꯒ ꯆꯥꯛꯁꯤꯅ ꯅꯨꯡꯊꯤꯟ ꯊꯥ ꯁꯥꯕꯅ ꯉꯥꯏꯍꯥꯛ ꯆꯥꯔꯝꯕ ꯑꯗꯨ ꯂꯣꯏꯁꯤꯜꯂꯛꯄꯒꯤ ꯐꯝꯃꯒ ꯁꯨꯝ ꯋꯥꯔꯤ ꯋꯥꯇꯥꯏ ꯀꯥꯡꯒ ꯀꯨꯏꯗ꯭ꯔꯦ ꯀꯃꯥꯏꯅ ꯀꯃꯥꯏ ꯇꯧꯁꯤꯒꯦꯅ ꯉꯥꯡꯅꯔꯝꯃꯤꯅꯤꯅꯦ꯫
ꯎꯝ ꯑꯩꯁꯨ ꯀꯥꯡꯗꯣ ꯃꯣꯏ ꯅꯥ ꯃꯇꯨꯡ ꯏꯜꯂꯛꯀꯦ ꯇꯧꯅꯤꯅꯦ꯫
ꯏꯜꯍꯜꯂ ꯂꯣꯏꯔꯦ ꯀꯩꯗꯧꯔꯒꯦꯅꯦ ꯑꯈꯣꯏ ꯑꯈꯣꯏ ꯃꯇꯨꯡ ꯂꯂꯥꯕꯤ ꯈꯔ ꯅꯥꯟꯅ ꯈꯔ ꯀꯦꯔꯒ ꯂꯩꯁꯥꯕꯤ ꯃꯥꯜꯂ ꯅꯩꯔ ꯂꯥꯛꯇꯕꯗꯤ ꯌꯥꯔꯣꯏ꯫
ꯅꯩꯔꯛꯀꯦꯅꯦ ꯅꯩꯔꯛꯀꯦꯅꯦ ꯑꯗꯨꯒꯤꯗꯤ꯫
ꯑꯗꯨ ꯑꯣꯏꯗꯤ ꯌꯥꯔꯦ ꯀꯩꯅꯣ ꯑꯈꯣꯏꯅ ꯆꯠꯂꯤ꯫
ꯍꯥ ꯑꯁꯤꯒꯤ ꯋꯥꯗꯨ ꯐꯣꯟ ꯁꯥꯟꯅꯕꯗ ꯑꯗꯨꯝ ꯈꯜꯂꯣ꯫ ꯑ ꯍꯣꯏꯅꯦ ꯑꯗꯨꯕꯨꯗꯤ
ꯅꯪꯒꯤ ꯗꯨꯀꯥꯟ ꯑꯃꯝ ꯇꯧꯔꯝꯕꯗꯣ ꯑꯗꯨꯗꯤ ꯇꯣꯛꯑꯣꯕꯣ
ꯑꯗꯨꯔꯣ ꯑꯩꯗꯤ ꯆꯠꯇꯔꯦ ꯃꯣꯏ ꯏꯃꯥꯟꯅꯕꯤꯈꯩꯗꯤ ꯇꯧꯔꯤꯌꯦ꯫
ꯅꯪꯗꯤ ꯀꯩꯗꯧꯔꯕ ꯆꯠꯇ꯭ꯔꯗꯤ꯫
ꯑꯩꯅ ꯑꯦꯛꯖꯥꯝ ꯑꯃ ꯊꯥꯒꯦꯅꯁꯨ ꯃꯇꯝ ꯈꯔ ꯂꯥꯏꯔꯤꯛ ꯄꯥꯒꯦꯅ ꯂꯦꯞꯄ꯫
ꯎꯝ
ꯑꯗꯒꯤ ꯑꯃꯨꯛ ꯑꯗꯒꯤ ꯑꯩꯇꯣ ꯗꯣꯡ ꯗꯣꯡ ꯇꯧꯕꯗꯣ ꯑꯃꯨꯛ ꯆꯠꯀꯦ ꯇꯧ ꯀꯨꯏꯁꯜꯂꯛꯇ꯭ꯔꯕꯗ ꯑꯗꯨꯝ ꯀꯩꯗꯧꯗꯣꯏꯅꯣꯗꯅ ꯆꯠꯇ꯭ꯔꯕ ꯑꯩꯗꯣ꯫
ꯎꯝ
ꯏ ꯁꯨꯃꯥꯏ
ꯊꯥ ꯅꯪꯉꯁꯦ ꯀꯩꯅꯣ ꯗꯤꯁꯦꯝꯕꯔ ꯅꯠꯇ꯭ꯔꯣ꯫
ꯃꯥꯅꯦ ꯏꯅꯦ ꯍꯣꯏꯅ ꯀꯨꯏꯔꯛꯇ꯭ꯔꯦ꯫ ꯈꯪꯉꯔꯣꯏ ꯃꯤꯒꯤꯗꯤ ꯃꯅꯦꯝ ꯃꯗꯣꯟꯅ ꯀꯩꯀꯩ ꯃꯌꯥꯝ ꯇꯥꯛꯄꯤ ꯑꯩꯈꯣꯏꯗꯤ ꯀꯔꯤꯝ ꯍꯦꯛ ꯇꯥꯛꯄꯤ
ꯍꯣꯏ ꯏꯃꯥ ꯍꯣꯏ ꯍꯣꯏ ꯑꯩꯈꯣꯏ ꯏꯃꯥꯟꯅꯗꯤ ꯕꯤ ꯑꯁ ꯌꯥꯝ ꯐꯥꯡꯖꯟꯅꯔꯦ ꯍꯟꯗꯛꯇꯤ꯫
ꯎꯝ
ꯏꯃꯥꯟꯅꯕꯤ ꯑꯅꯤ ꯏꯃꯥꯟꯅꯕꯤ ꯑꯅꯤ ꯑꯃꯁꯨ ꯍꯣꯡꯗꯣꯔꯦ꯫
ꯑꯊ ꯑꯊꯦꯁꯨ ꯍꯣꯡꯗꯣꯔꯦꯗꯥꯏꯅꯦ꯫
ꯥ ꯃꯥꯁꯦ ꯍꯣꯡꯗꯣꯣꯔꯦ ꯃꯥꯅ ꯐꯦꯕꯋꯥꯔꯤꯗ ꯇꯥꯔꯦ꯫
ꯑꯥ
ꯑꯗꯩ ꯏꯃꯥꯟꯕꯤ ꯑꯃꯅ ꯍꯩꯖꯤꯟꯕꯒ ꯐꯥꯡꯖꯟꯅꯔꯦ ꯑꯣ ꯃꯣꯏꯒꯤꯗꯤ ꯁꯃꯅꯤ ꯍꯣꯏꯅ ꯀꯩꯀꯩ ꯌꯥꯝ ꯇꯥꯛꯄꯤꯌꯦ꯫
ꯑꯥ
ꯊꯣꯛꯣꯏꯏꯅꯦ ꯑꯗꯨꯁꯤꯗꯤ ꯀꯔꯤ ꯍꯦꯛ ꯇꯥꯛꯇꯦꯅ ꯍꯥꯏꯅꯤ ꯑꯩꯅ꯫
ꯑꯄꯗꯨꯗꯤ ꯀꯥꯎꯈꯤꯅꯦꯅ ꯅꯛꯁꯜꯂꯛꯑ ꯇꯥꯛꯀꯦ ꯇꯧꯕꯅꯤꯗꯣ ꯑꯩꯗꯤ
ꯑꯗꯨꯝ ꯕꯝꯁꯨ ꯂꯩꯕ꯭ꯔꯥ
ꯑꯥꯎ ꯍꯥꯏꯦ ꯌꯥꯕꯒ ꯅꯦꯅꯦꯅ ꯀꯣ ꯍꯅ ꯁꯥꯛ ꯆꯥꯛ ꯂꯣꯏꯊꯣꯛꯑꯝꯃꯒ ꯅꯪꯒꯤꯗꯣ ꯑꯃꯨꯛ ꯄꯤꯖ ꯄꯤꯊꯛ ꯇꯧꯔꯅꯤ ꯑꯗꯩꯗꯤ ꯊꯕꯛ ꯏꯟꯈꯥꯡꯗꯣ ꯂꯣꯏꯊꯣꯛꯑꯅꯤ ꯇꯨ ꯁꯤꯕꯣꯡ ꯀꯀꯩꯗꯣ ꯂꯣꯏꯅ ꯂꯣꯏꯔꯦ ꯀꯥꯟꯗꯨꯗ ꯅꯪꯅ ꯇꯧꯕꯝ ꯊꯣꯛꯄ ꯆꯥ ꯅꯨꯡꯗꯨꯣ ꯄꯤꯊꯛꯑꯒ ꯆꯥꯛꯈꯨꯝ ꯆꯪꯉꯅꯤ ꯅꯣꯏꯗꯤ ꯃꯤ ꯀꯌꯥꯗꯤ ꯆꯥꯏꯑꯒꯦ
ꯑꯩꯈꯣꯏꯗꯤ ꯑꯩꯒ ꯑꯩꯈꯣꯏ ꯃꯔꯤꯈꯛ ꯆꯥꯗꯣꯏ ꯑꯩꯈꯣꯏ ꯑꯍꯨꯝꯈꯛ ꯆꯥꯗꯣꯏꯅꯤ
ꯅ ꯑꯣ ꯃꯥꯥꯏꯇ ꯑꯣ ꯕꯕꯥꯔ ꯃꯃꯥꯔ ꯂꯩꯇ꯭ꯔꯤꯁꯦ ꯃꯥꯒꯦ
ꯕꯕꯥ ꯂꯩꯇꯕ ꯃꯃꯥꯒ ꯆꯥꯗꯣꯏꯕ ꯑꯩꯈꯣꯏ ꯑꯍꯨꯝꯇꯪ
ꯎꯝ ꯑꯗꯨꯗꯤ ꯌꯥꯝ ꯀꯣꯝꯅꯤꯍꯦ
ꯀꯣꯝꯃꯅꯤ ꯀꯣꯝꯕꯒꯤꯕꯨꯗꯤ
ꯎꯝ ꯑꯗꯨ ꯃꯥꯅ ꯒꯣꯔꯃꯦꯟ ꯁꯥꯔꯚꯤꯁ
ꯇꯧꯗꯦꯗ ꯀꯩꯝꯇ
ꯇꯧꯋꯦ ꯍꯥꯏꯗ ꯃꯤꯅꯗꯤꯦ
ꯒꯣꯔꯃꯦꯟꯒꯤ ꯍꯥꯏ ꯇꯧꯗꯦꯗ ꯗꯥꯏꯔꯦꯛ ꯀꯩꯅꯣ ꯂꯧꯈꯠꯄ ꯅꯠꯇꯦ ꯃꯣꯏ ꯁꯨꯝ ꯑ ꯒꯦꯁ ꯑꯣꯏꯅ ꯄꯨꯕꯅꯤꯗ
ꯑꯦꯗꯤ
ꯑꯦꯗꯦꯟꯃꯛꯁꯨ ꯅꯠꯇꯦ ꯃꯣꯏ ꯒꯦꯁ ꯂꯦꯛꯆꯔ ꯑꯣꯏꯅ ꯂꯩꯕ ꯑꯗꯩ ꯑꯗꯨꯗꯪ ꯅꯠꯇꯗ ꯁꯨꯝ ꯑꯗꯩ ꯄ꯭ꯔꯥꯏꯚꯦꯠꯀꯤꯁꯨ ꯁꯨꯝ ꯀꯩꯅꯣ ꯇꯧꯕ ꯍꯥꯏꯗꯨꯅꯦ ꯍꯧꯖꯤꯛꯀꯥꯟꯗꯤ ꯊꯕꯛꯇꯣ ꯒꯣꯔꯃꯦꯟ ꯇꯁꯤꯟꯕꯗꯣ ꯅꯨꯡꯗꯥꯡ ꯀꯨꯏ ꯀꯨꯏ ꯆꯪꯉꯦ
ꯎꯝ
ꯑꯇꯣꯞꯄꯁꯨ ꯑꯗꯨꯃꯥꯏꯅ ꯁꯨꯝ ꯄ꯭ꯔꯥꯏꯚꯦꯠꯀꯤ ꯍꯣꯏ ꯍꯤꯡꯅꯅꯕꯕꯨꯗꯤ ꯑꯩꯈꯣꯏꯁꯨꯃꯥꯏ ꯁꯃꯥꯏꯅ ꯇꯧꯋ ꯁꯨꯃꯥꯏꯅ ꯇꯦꯠ ꯇꯦꯠ ꯄ꯭ꯔꯥꯏꯚꯦꯠꯀꯤ ꯀꯩꯒꯤ ꯑꯗꯨꯃꯥꯏꯅ ꯑꯣꯖꯥ ꯁꯨꯝ ꯂꯩꯕ ꯑꯗꯨꯗ ꯑꯗꯨꯒ ꯑꯦꯛꯖꯥꯝ ꯅꯨꯡꯖꯥꯝ ꯈꯔ ꯊꯥꯏꯒꯦꯅ ꯏꯕꯥꯅꯤ ꯈꯟꯅꯕ ꯊꯥꯃꯤꯟꯅꯁꯦꯅ ꯑꯩꯁꯨ ꯊꯥ ꯃꯥꯁꯨ ꯊꯥ ꯇꯧꯁꯦꯅ
ꯎꯝ
ꯗꯥꯏꯅꯗꯤ ꯂꯩ ꯑꯣꯏꯕ ꯑꯣꯏꯗꯕꯗꯤ ꯈꯪꯗꯦ
ꯑꯗꯨꯗꯤ ꯊꯥꯖꯤꯟꯒꯗꯕꯅꯤ ꯅꯣꯏꯅꯤ ꯃꯔꯛꯇ ꯑꯃꯛ ꯈꯜꯂꯛꯑꯗꯤ ꯑꯗꯨꯝ ꯑꯗꯨꯅ ꯈꯔꯗꯤ ꯁꯥꯐꯩꯗꯅ
ꯃꯥꯅꯤ ꯃꯥꯅꯤ
ꯑꯗꯣ ꯑꯃ ꯑꯃꯨꯛ ꯑꯃꯨꯛ ꯃꯊꯪ ꯃꯊꯪ ꯑꯗꯨꯝ ꯇ꯭ꯔꯥꯏ ꯇꯧꯕ ꯌꯥꯏꯌꯦꯕ
ꯎꯝ ꯌꯥꯏ ꯑꯗꯨꯕꯨꯗꯤ
ꯎ ꯀꯟꯅ ꯊꯠꯂꯛꯑꯀꯥꯟꯗ ꯂꯣꯏ ꯇꯥꯛꯑ ꯂꯣꯏꯔꯁꯦ
ꯍꯥꯥ
ꯅꯛꯁꯜꯂꯛꯑꯀꯥꯟꯗ ꯂꯣꯏ ꯇꯥꯛꯑ ꯂꯣꯏꯔꯦ
ꯃꯣꯏ ꯍꯣꯏ ꯍꯥꯁꯤꯜꯂꯛꯑꯒ ꯉꯥꯏꯔꯒ ꯑꯗꯨꯒꯤ ꯃꯇꯝꯗꯣ
ꯎꯝ ꯀꯨꯏꯔꯣꯏꯗꯅ ꯀꯩꯁꯨ ꯈꯪꯍꯧꯔꯣꯏ
ꯎ ꯈꯪꯍꯧꯔꯣꯏ
ꯎꯝ ꯁꯦꯟꯗꯣꯏ ꯃꯤꯒꯤ ꯁꯦꯟꯗꯣꯏ ꯍꯨꯟꯕ ꯊꯥꯗꯤ ꯖꯔꯣꯏ ꯌꯧꯁꯜꯂ ꯑꯩꯗꯨꯅꯤ
ꯅꯥꯅꯤꯅꯦ ꯃꯔꯨꯞ ꯀꯥꯏꯁꯦꯉ ꯄꯩꯁꯥ ꯄꯤꯕꯩ ꯃꯇꯝꯗ ꯈꯪꯍꯧꯗꯕꯗꯣ
ꯑꯥ
ꯑꯗꯣ ꯀꯣꯏ ꯑꯗꯩ ꯀꯣꯏ ꯆꯠꯄ ꯍꯥꯏꯕ ꯃꯇꯝꯁꯦ ꯈꯪꯍꯧꯗꯦ ꯊꯕꯛ ꯁꯨꯔꯗꯤ ꯃꯇꯝꯁꯦ ꯋꯥꯏꯑꯉꯥꯏꯗ
ꯏ ꯋꯥꯏ ꯀꯣꯏ ꯆꯠꯄꯗꯗꯤ ꯃꯇꯝ ꯈꯪꯍꯟꯗꯦ
ꯃꯥꯅ ꯌꯨꯝ ꯌꯨꯝꯒꯁꯦ ꯍꯟꯅꯤꯡꯗꯕꯤ ꯄꯨꯡꯁꯤꯟꯅꯖꯔ ꯖꯔ ꯇꯥ ꯊꯂꯥ
ꯎꯝ ꯍ ꯇ
ꯎꯝ ꯃꯥꯅꯤ ꯃꯥ
ꯅꯨꯡꯗꯥꯡꯒꯤ ꯑꯃꯨꯛ ꯆꯥꯛ ꯏꯁꯤꯡ ꯊꯣꯡꯕ ꯃꯇꯝ ꯌꯧꯔꯛꯀꯗꯣꯔꯦꯅꯦ
ꯆꯥꯛ ꯏꯁꯤꯡ ꯊꯣꯡꯕ ꯑꯃꯇ ꯌꯧꯁꯤꯜꯂꯛꯀꯗꯣꯔꯦ ꯎꯦ ꯍꯦ ꯑꯗ ꯍꯥꯏ
ꯆꯥꯛ ꯏꯁꯤꯡ ꯊꯣꯡꯗꯣꯛꯑꯅꯤ ꯑꯗꯩ ꯑꯃꯨꯛ ꯊꯕꯛ ꯏꯪꯈꯥꯡ ꯂꯣꯏꯁꯜꯜꯂꯤꯉꯩꯗ ꯋꯥꯈꯦꯡ ꯉꯍ
ꯑꯥ
ꯍꯧꯖꯤꯛꯇꯤ ꯍꯪꯆꯤꯠ ꯉꯥꯏꯍꯥꯛ ꯂꯥꯡꯉꯒ ꯇꯨꯝꯕꯁꯤꯅ ꯅꯨꯡꯉꯥꯏꯌꯦꯕ
ꯃꯥꯅꯦ ꯃꯥꯅꯦ ꯅꯨꯡꯁꯥ ꯁꯥꯕꯅꯤꯅ ꯆꯥꯛ ꯏꯁꯤꯡ ꯇꯣꯛꯑꯒꯀꯣ ꯋꯥꯀꯤꯡ ꯋꯥꯀꯤꯡ ꯍꯥꯏꯗꯤ ꯂꯝꯄꯥꯛꯥꯛꯇ ꯍꯥꯏ ꯄꯦ ꯊꯣꯛꯣꯛꯑꯒ ꯅꯨꯡꯁꯤꯠ ꯅꯨꯡꯁꯥ ꯈꯔ ꯍꯆꯤꯛ ꯂꯥꯡꯉꯒ ꯍꯜꯂꯛꯑꯒ ꯃꯥ ꯃꯤ ꯇꯥꯊꯣꯛꯑꯒ ꯀꯕꯨ ꯙꯥꯟꯗꯑꯒ ꯐꯃꯨꯡ ꯆꯪꯉꯒ ꯐꯣꯟ ꯉꯥꯏꯍꯥꯛ ꯃꯦꯠꯂꯒꯀꯣ ꯑꯗꯨꯝ ꯇꯨꯝ ꯇꯨꯝꯕ
ꯍꯣꯏ ꯑꯇꯪ ꯀꯪꯗꯦꯇ ꯃꯇꯝꯁꯦ ꯈꯪꯍꯧꯔꯣꯏ ꯅꯤꯡꯅꯤꯉꯣꯜꯅꯤꯅ ꯅꯤꯡꯅꯤꯉꯣꯟꯜꯅ ꯃꯤ ꯃꯌꯨꯝ ꯆꯠꯈꯤꯕ
ꯀꯈꯤꯕ ꯎꯝ
ꯅꯨꯄꯥꯅ ꯄꯨꯁꯤꯜꯂꯛꯄ ꯅꯣꯏ ꯅꯣꯏ ꯅꯤꯡꯅꯤꯉꯣꯟꯗꯤ ꯀꯌꯥꯅꯣ ꯑꯒꯦ
ꯑꯃꯐꯧ ꯌꯥꯎꯗꯦ
ꯃꯊꯟ ꯄꯣꯛꯄ
ꯅꯠꯇꯦꯗ ꯃꯣꯏ ꯄꯤꯕꯥ ꯑꯍꯨꯝ ꯑꯣꯏꯕ ꯅꯨ ꯅꯨꯄꯥꯥꯡꯇ ꯑꯇꯩ ꯅꯨꯄꯤ ꯂꯣꯏ ꯊꯤꯅꯔꯦ ꯑꯉꯥꯡ ꯌꯥꯎꯅꯔꯦ
ꯎꯝ ꯑ ꯭ꯌꯥꯟ ꯇꯥꯅ ꯂꯩꯨ ꯌꯥꯟꯇꯉꯅ ꯁꯤ ꯏꯃꯥꯗꯤ ꯌꯥꯝ ꯑꯍꯜ ꯑꯣꯏꯔꯝꯒꯔꯣꯏ ꯏꯗ
ꯑꯍꯟ ꯍꯥꯏꯁꯦ ꯑꯗꯨꯝ ꯆꯠꯄ ꯈꯣꯠꯄ ꯉꯝꯃꯤ ꯀꯩꯊꯦꯜ ꯆꯠꯄ ꯈꯣꯠꯄ ꯉꯝꯃꯤ
ꯀꯩꯊꯦꯜ ꯆꯠꯄ ꯈꯣꯠꯄ ꯉꯝꯃꯤ ꯌꯥ
ꯑꯥ
ꯍꯧꯖꯤꯛ ꯀꯩꯊꯦꯜ ꯆꯠꯂꯤꯕꯣ ꯑꯗꯨꯝ ꯏꯃꯥ ꯍꯣꯏꯗꯣ
ꯃꯣꯏꯦ ꯁꯅꯥꯒꯤ ꯑꯔꯨꯞ ꯑꯇꯥꯎ ꯀꯣꯜꯂꯨ ꯅꯨꯡꯂꯨꯗꯣ ꯑꯗꯨꯒ ꯊꯥꯕ ꯈꯣꯠꯄ ꯊꯥ ꯗꯨꯀꯥꯟ ꯗꯨꯀꯥꯟ ꯊꯥꯕ ꯑꯗꯨꯒ ꯃꯣꯏ ꯄꯩꯁꯥ ꯈꯣꯝꯒꯠꯄ ꯈꯣꯠꯄ ꯉꯥꯟꯅ ꯆꯠꯂꯦ ꯍꯥꯏꯌꯦ
ꯑꯥ
ꯎꯝ
ꯑꯗꯨꯗꯤ ꯀꯩꯅꯣꯒꯤꯁꯨ ꯑꯣꯏꯔꯏꯅꯦ ꯃꯥꯏꯗꯨꯗꯤ ꯃꯁꯥꯒꯤ ꯑꯗꯨꯝ ꯍꯥ ꯃꯍꯨꯠ ꯁꯤꯟꯅꯕꯤ ꯇꯧꯕꯗꯨꯔ ꯅꯠꯇ꯭ꯔꯒꯅ ꯀꯣꯂꯨꯒꯤ ꯇꯧꯔꯤꯔꯥ
ꯀꯣꯂꯨꯒꯤ ꯃꯣꯏꯁꯤꯗꯒꯤ ꯃꯣꯏ ꯂꯩꯀꯥꯏꯒꯤ ꯀꯩꯀꯩ ꯁꯥꯕꯁꯤꯡꯗꯣ ꯃꯣꯏꯔꯣꯝꯒꯤꯗꯤ ꯁꯅꯥ ꯑꯗꯨ ꯀꯣꯜꯂꯨ ꯌꯥꯝ ꯁꯥꯟꯅꯩ ꯍꯥꯏꯌꯦꯦ ꯑꯗꯨꯗꯣ ꯃꯥꯅ ꯈꯣꯝꯒꯠꯂꯒ ꯕꯖꯥꯔꯗ ꯑꯗꯨꯝ ꯄꯤꯔꯨꯕ ꯑꯗꯨꯒ ꯄꯩꯁꯥ ꯀꯩꯅꯣ ꯇꯧꯕ ꯈꯣꯠꯄ ꯑꯗꯨꯃꯥꯏꯅ ꯇꯧꯋꯦ ꯍꯥꯏ ꯑꯩꯁꯨ ꯐꯖꯅꯗꯤ ꯈꯪꯗꯦ
ꯎꯝ ꯎꯝ ꯍꯣꯏ ꯑꯗꯨꯗꯤ ꯀꯩꯁꯨ ꯌꯥꯝ ꯋꯥꯔꯣꯏꯗ ꯑꯗꯨ ꯆꯠꯂꯤꯅꯤꯅ ꯅꯍꯥꯗ ꯑꯗꯨ ꯑꫭꯏꯔꯤꯕ
ꯎꯝ ꯆꯥꯠꯄꯥ ꯈꯦꯠꯄ ꯉꯃꯤ ꯍꯥꯏꯗꯨꯅꯤ
ꯎꯝ ꯅꯍꯥ ꯑꯣꯏꯔꯤꯅꯤꯅ ꯀꯩꯁꯨ ꯀꯥꯏꯗꯦꯕ
ꯎꯝ
ꯐꯔꯝꯅꯦ ꯅꯍꯥ ꯑꯣꯏꯔꯤꯉꯩꯗꯨꯗ ꯆꯠꯍꯧꯔꯤꯗꯣ
ꯎꯝ
ꯅꯍꯥ ꯑꯣꯏꯔꯤꯉꯥꯏꯗꯥ ꯆꯠꯍꯧꯔꯤꯗꯣ ꯌꯥꯝ ꯐꯔꯃꯦ
ꯍꯜꯂꯣ
ꯇꯥꯏꯌꯦ ꯇꯥꯏꯌꯦ
ꯍꯜꯂꫭ ꯎꯝ ꯏꯅꯦ ꯍꯣꯏꯗꯤ ꯀꯔꯤ ꯀꯔꯤ ꯀꯃꯥꯏꯅ ꯇꯧꯔꯤ
ꯑꯩꯈꫭꯏꯁꯨ ꯑꯗꯨꯃꯥꯏꯅ ꯈꯔ ꯗꯨꯀꯥꯟ ꯑꯃ ꯇꯧꯁꯤꯔꯅꯥ ꯇꯧꯔꯤ
ꯇꯥꯔ꯭ꯕꫭ ꯑꯣ ꯀꯔꯥꯏ ꯀꯔꯤ ꯂꯝꯗ
ꯑꯩꯈꯣꯏꯒꯤ ꯌꯨꯝꯒꯤ ꯃꯅꯤꯡꯗ ꯒ꯭ꯔꯣꯁꯔꯤ ꯇꯧꯁꯤꯔꯅ ꯎꯝ ꯊꯕꯛ ꯏꯟꯈꯥꯡꯁꯦ ꯁꯨꯝ ꯏꯟꯅꯗꯕꯅꯤꯅ ꯍꯦꯟꯗꯤ ꯊꯣꯛꯄꯁꯦ ꯋꯥꯠꯁꯤꯜꯂꯛꯏꯗꯣ
ꯃꯣꯠꯁꯤꯜꯂꯛꯑꯦ ꯃꯅꯤꯄꯨꯔꯁꯤꯗ ꯁꯦꯟꯗꯣꯛ ꯁꯦꯟꯒ ꯏꯀꯣꯅꯣꯃꯤꯁꯦ ꯈꯔ ꯆꯥꯎꯊꯠ ꯊꯔꯛꯑꯦ
ꯆꯥꯎꯊꯔꯥꯛꯑꯦ ꯆꯥꯎ
ꯂꯦꯟ ꯇꯥꯗꯕ꯭ꯔꯣ ꯑꯩꯅ ꯉꯥꯡꯕꯁꯦ ꯑꯣ ꯑꯗꫭ ꯏꯅꯦ ꯑꯩ ꯊꯕꯛ ꯑꯝꯇ ꯇꯧꯔꯨꯈꯤꯒꯦ
ꯍꯣꯏ ꯐꯔꯦ ꯐꯔꯦ